ꯑꯣ ꯇꯥꯏꯦ ꯇꯥꯏ
ꯑꯩꯈꯣꯏꯔꯣꯝꯗꯁꯨ ꯀꯣꯏꯔꯛꯑꯣꯅꯦ ꯑꯗꯨꯗꯤ ꯅꯪ ꯀꯩꯅꯣ ꯀꯩꯅꯣ ꯏꯔꯥꯡ ꯈꯔ ꯐꯔꯛꯑꯗꯤ ꯑꯩꯁꯨ ꯌꯥꯝ ꯑꯩ ꯌꯥꯝ ꯄꯝꯗꯕ ꯍꯣꯏ ꯑꯩꯈꯣꯏ ꯑꯩꯈꯣꯏꯒꯤꯖꯥ ꯑꯣꯖꯥꯒꯣ ꯑꯣꯖꯥꯁꯨ ꯑꯩꯉꯣꯟꯗ ꯍꯦꯛ ꯍꯦꯛ ꯍꯥꯏꯕꯅꯦ ꯅꯣꯡꯃꯗꯤ ꯀꯨꯏꯔꯛꯀꯦꯀꯣ ꯅꯪ ꯌꯨꯝ ꯄꯥꯟꯕꯗ ꯀꯔꯤꯗ ꯍꯥꯏꯔꯛꯎꯀꯣꯍꯦꯍꯦ ꯍꯥꯏ ꯅꯦ ꯁꯔꯃꯅ
ꯑꯗꯨꯅꯤ ꯍꯥꯏꯗꯤ
ꯑꯩꯈꯣꯏ ꯆꯁꯤꯡꯅꯗꯤ ꯅꯣꯏ ꯑꯗꯨꯝ ꯂꯥꯛꯑꯗꯤ ꯏꯟꯁꯥꯡ ꯅꯥꯄꯤꯒꯨꯝꯕ ꯅꯣꯏꯅ ꯘꯔꯤ ꯑꯆꯧꯕ ꯂꯥꯛꯑꯗꯤ ꯌꯥꯝ ꯄꯨꯈꯤꯕ ꯌꯥꯏꯑꯕ ꯑꯗꯨꯝ ꯀꯣꯏꯕ ꯑꯣꯏꯅꯀꯣ ꯑꯩꯅ ꯁꯥꯔꯗ ꯑꯦ ꯅꯍꯥꯟꯁꯨ ꯑꯩꯈꯣꯏ ꯆꯤꯡꯒꯤ ꯀꯔꯤ ꯑꯗꯨꯝ ꯃꯣꯏꯅ ꯆꯥꯅꯤꯡꯉꯦ ꯍꯥꯏꯕꯗꯣ ꯍꯦꯛ ꯍꯦꯛ ꯄꯤꯌꯦꯕꯀꯣ
ꯑ
ꯑꯗꯨꯒꯤ ꯑꯁ ꯃꯥ ꯅꯣꯡꯃꯗꯤ ꯂꯥꯛꯀꯦꯀꯣ ꯍꯥꯏꯕ ꯑꯩꯅ ꯍꯣꯏ ꯂꯥꯛꯑꯣ ꯅꯪꯒꯤ ꯒꯥꯔꯤꯗꯣ ꯊꯥꯅꯤꯡꯉꯥꯏ ꯍꯥꯏꯞꯄꯤꯒꯦ ꯂꯥꯛꯑꯣ ꯍꯥꯏꯕ ꯍꯥꯏꯕꯗꯤ ꯑꯩꯈꯣꯏꯅ ꯄꯨꯔꯛꯄꯗꯤ ꯌꯥꯝꯅ ꯄꯨꯕ ꯉꯝꯗꯦꯕ ꯍꯥꯏꯕꯗꯤ ꯑꯩꯈꯣꯏꯒꯤꯁꯨ ꯑꯃꯨꯛ ꯄꯨꯔꯛꯀꯅꯤ ꯃꯣꯏꯒꯤꯁꯨ ꯍꯥꯏꯗꯤ ꯑꯃ ꯇꯧꯔꯕ ꯎꯝ ꯏꯁꯥ ꯒꯥꯔꯤ ꯄꯨꯖꯔꯛꯑꯗꯤ ꯑꯗꯨꯝ ꯅꯣꯏꯅ ꯄꯨꯅꯤꯡꯕ ꯌꯥꯝꯕ ꯄꯨꯕ ꯌꯥꯔꯦꯅ ꯍꯧꯖꯤꯛꯁꯦ ꯑꯗꯨꯣ ꯍꯧꯖꯤꯛ ꯈꯤꯇꯪ ꯁꯦꯞ ꯑꯣꯏꯗꯕ꯭ꯔꯥ ꯍꯧꯖꯤꯛ ꯍꯧꯖꯤꯛꯇꯤ ꯍꯣꯏ ꯑꯗꯨꯕꯨꯀꯣ ꯀꯩꯅꯣ ꯃꯊꯛꯇꯒꯤ ꯆꯠꯄ ꯌꯥꯔꯦ
ꯑꯣ ꯑꯣꯀꯦ ꯑꯣꯀꯦ ꯆꯪꯂꯤ ꯑꯗꯨꯅꯤ ꯏꯔꯥꯡꯁꯦ ꯀꯩꯁꯨ ꯅꯠꯇꯕꯗ ꯅꯨꯡꯁꯤꯅꯅ ꯂꯩꯃꯤꯟꯅ ꯌꯥꯕꯁꯨ ꯇꯥꯕ ꯌꯥꯒ ꯇꯣꯒ ꯆꯠꯊꯣꯛ ꯆꯠꯁꯤꯟꯁꯨ ꯌꯥꯅꯗ꯭ꯔꯦ ꯍꯧꯖꯤꯛ ꯌꯥꯔꯕꯗꯤ ꯀꯌꯥ ꯅꯨꯡꯉꯥꯏꯇꯣꯏꯅꯤꯣ ꯑꯃ ꯔꯥꯏꯗꯇ ꯆꯠꯇꯅ ꯏꯁꯦꯝꯒ ꯇꯧꯗꯅ ꯑꯗꯒꯤ ꯑꯗꯨꯝ ꯆꯠꯊꯣꯛ ꯆꯠꯁꯤꯟꯒ ꯇꯧꯗꯅ
ꯑꯩ ꯀꯩꯁꯤ ꯑꯗꯨꯝ ꯆꯠꯂꯕ ꯑ ꯋꯥꯗꯗꯤ ꯄꯤꯁꯇꯜ ꯁꯥꯇꯅ ꯑ ꯀꯦꯝꯅ ꯎꯝ
ꯍꯧꯖꯤꯛꯇꯤ
ꯍꯥꯏꯗꯤ ꯄꯤꯌꯨꯁꯨ ꯐꯖꯕꯁꯨ ꯎꯗ꯭ꯔꯦ ꯁ꯭ꯋꯥꯏꯒꯤ ꯏꯁꯤꯡ ꯃꯆꯥꯅꯤ ꯀꯥꯔꯦ
ꯍꯥꯟꯅꯗꯤ ꯆꯤꯡꯅꯕꯤꯒꯗ꯭ꯔꯕ ꯊꯧꯔꯒ ꯄꯤꯁ ꯑꯣꯏꯦ ꯅꯨꯡꯉꯥꯏ ꯀꯥꯏ ꯍꯧꯖꯤꯛꯇꯤ ꯂꯔꯦ
ꯃꯤ ꯑꯗꯨꯝ ꯀꯣꯏꯗꯤ ꯀꯣꯏꯔꯛ ꯍꯧꯖꯤꯛꯀꯥꯟꯗꯤꯀꯣ ꯃꯤ ꯄꯥꯛ ꯀꯣꯏꯔꯛꯇ꯭ꯔꯦ ꯑꯗꯨꯗ ꯒꯥꯔꯤ ꯆꯠꯄ ꯌꯥꯗ꯭ꯔꯕꯅꯤꯅꯀꯣ ꯀꯅꯥꯅ ꯃꯊꯛ ꯄꯥꯏꯔꯛꯄ ꯀꯣꯏꯕ ꯆꯠꯀꯔꯣ ꯅꯠꯇ꯭ꯔꯣ
ꯍꯣꯏ ꯑꯗꯨꯅꯤ ꯌꯥꯝ ꯇꯥꯛꯅꯒꯨꯝꯕ ꯇꯧꯗꯧꯉꯥꯏꯔ ꯀꯩꯁꯨ ꯐꯠ ꯂꯥꯎꯅ ꯑꯗꯨꯝ ꯑꯦꯐꯣꯔꯗꯦꯕꯜ ꯑꯣꯏ
ꯊ ꯑꯣꯏꯗ꯭ꯔꯦꯕ ꯀꯟꯁꯨ ꯑꯣꯏꯗ꯭ꯔꯦ
ꯎꯝ
ꯑꯩꯈꯣꯏꯔꯣꯝꯗꯁꯨ ꯅꯣꯏꯅ ꯑꯗꯨꯝ ꯀꯣꯏꯔꯛꯀꯦ ꯍꯥꯏꯔꯗꯤ ꯂꯣꯛꯀꯤ ꯉꯥ ꯐꯥꯕ ꯆꯠꯄ ꯌꯥꯔꯦ
ꯑꯧꯁ ꯑꯗꯨ ꯂꯣꯛꯀꯤꯡ ꯍꯥꯥꯁꯤꯁꯨ
ꯑꯩꯅ ꯍꯞꯇꯥ ꯑꯃ ꯑꯗꯨꯝ ꯆꯥꯕ ꯆꯠꯄ ꯌꯥꯔꯦꯕ
ꯍꯥꯏꯕꯗꯤ ꯑꯩꯈꯣꯏ ꯆꯤꯡꯗꯗꯤ ꯂꯩ ꯂꯩꯗꯤ ꯂꯩꯔꯔꯣꯏꯅ ꯍꯥꯏꯗꯤ ꯆꯥꯕ ꯈꯣꯠꯄ ꯍꯥꯏꯕꯗꯤ ꯑꯗꯨꯝ ꯐꯪꯉ ꯃꯔꯥꯡ ꯀꯥꯏꯅ ꯐꯪꯉꯦꯕ ꯅꯣꯏꯗꯒꯤ ꯉꯥꯔꯤ ꯄꯨꯔꯛꯀ ꯉꯥꯏꯔꯦ
ꯍꯣꯏ ꯍꯣꯏ ꯁ꯭ꯋꯥꯏꯗꯒꯤ ꯑꯃꯝ ꯄꯨꯔꯛꯑꯒ ꯑꯦꯛꯆꯦꯟꯖ ꯇꯧ
ꯍꯥꯏꯗꯤ ꯉꯥꯔꯤꯗꯤ ꯃꯣꯔꯣꯛ ꯃꯦꯠꯅꯤꯡꯉꯥꯏꯀꯣ
ꯑ
ꯑꯗꯨ ꯈ ꯉꯥꯏꯔꯦ
ꯆꯤꯡꯒ ꯀꯥꯔꯒ ꯃꯅꯥ ꯃꯁꯤꯡꯒ ꯊꯤ ꯆꯠꯄꯗꯣ ꯅꯨꯡꯉꯥꯏꯕꯅꯦꯕ ꯊꯥꯏꯅ ꯇ꯭ꯔꯦꯛꯀꯤꯡ ꯑꯗꯨꯝ ꯄꯥꯟꯖꯩꯌꯦꯕ ꯑꯗꯨꯅ ꯏꯌꯥꯝꯕꯒ ꯇꯧꯔꯒ ꯑꯗꯨꯝ ꯀꯥꯔꯝꯃꯦꯕ ꯀꯩꯅꯣ ꯁꯤꯒꯤ ꯈꯔꯤ ꯆꯤꯡꯒꯗꯣ ꯈꯔꯤꯕꯔꯤꯕ ꯀꯩꯅꯣ ꯏꯗꯤꯗ ꯂꯩꯕ ꯆꯤꯡꯕꯗ ꯂꯥꯏ ꯃꯇꯣꯟ ꯀ ꯑꯗꯨꯝ ꯀꯥꯔꯝꯃꯤ
ꯎꯝ
ꯅꯨꯡꯉꯥꯏꯌꯦꯕ ꯑꯗꯒꯤ ꯑꯗꯩ ꯍꯦꯟꯖꯥꯡ ꯅꯥꯄꯤ ꯈꯦꯎꯁꯤ ꯀꯥꯏꯅꯒ ꯁꯨꯝ ꯑꯗꯨ ꯍꯧꯖꯤꯛꯇꯤ ꯑꯝꯇ ꯐꯪꯈ꯭ꯔꯦ ꯁ꯭ꯋꯥꯏꯗ ꯑꯗꯨꯝ ꯈꯔ ꯂꯩ ꯈꯔ ꯑꯗꯒꯤ ꯁ꯭ꯃꯥꯏꯅ ꯑꯁꯥ ꯣꯏ ꯈꯔ ꯆꯥꯔꯨ ꯑꯗꯩ ꯂꯣꯛꯇꯥꯛꯇ ꯈꯔ ꯆꯠ ꯈꯜꯗꯦ
ꯁꯦꯡ ꯅꯪꯒꯤ ꯂꯣꯛꯇꯥꯛꯁꯤ ꯂꯣꯛꯇꯥꯛꯇ ꯑꯣꯏꯅ ꯂꯩꯁꯦ ꯑꯩꯈꯣꯏ ꯔꯣꯝꯗ ꯑꯁꯦꯡꯕ ꯂꯥꯛꯄ ꯌꯥꯔꯗꯤꯀꯣ ꯑꯗꯨ ꯑꯗꯨꯝ ꯂ ꯀ ꯃꯅꯥꯛꯇ ꯑꯗꯨꯝ ꯀꯦꯝꯄꯤꯡ ꯃꯆꯥ ꯀꯦꯝꯄꯤꯡ ꯁꯥꯗ꯭ꯔꯁꯨ ꯎꯅ ꯈꯔ ꯈꯔ ꯊꯠꯂꯒ ꯀꯣ ꯇꯦꯟꯅ ꯑꯗꯨꯃꯥꯏꯅ ꯇꯧꯔꯒ ꯑꯗꯨꯝ ꯅꯨꯡꯉꯥꯏꯒꯅꯤꯕ ꯀꯩꯁꯨ ꯇꯧꯔꯣꯏꯕ
ꯃꯥꯅꯦ ꯀꯩꯅꯣꯝꯒ ꯊꯣꯡꯑ ꯆꯥꯔꯒ
ꯍꯣꯏ ꯑꯩꯈꯣꯏ ꯈꯨꯟ ꯃꯁꯦꯟꯁꯨ ꯇꯧꯕꯅꯦ ꯈꯨꯟ ꯃꯁꯦꯟ ꯍꯥꯏꯕꯗꯤ ꯑ ꯄꯁꯦ ꯑꯩꯅ ꯍꯥꯏꯗꯤ ꯏꯃꯥꯟꯅꯕꯤ ꯏꯃꯥꯟꯅꯕꯁꯦ ꯑꯥ ꯃꯇꯝ ꯀꯨꯏ ꯀꯨꯏꯅ ꯎꯅꯗꯦꯀꯣ ꯑꯗꯨꯝ ꯆꯍꯤ ꯑꯃ ꯑꯅꯤ ꯃꯇꯨꯡꯗꯒ ꯂꯥꯛꯄꯁꯨ ꯌꯥꯎꯋꯦꯕ ꯑꯗꯨꯝ ꯐꯣꯟ ꯗ ꯍꯥꯏꯅꯔꯅꯤ ꯑꯁꯤ ꯀꯨꯝꯁꯤꯗ ꯂꯥꯛꯑꯣ ꯈꯣꯠꯂꯣ ꯍꯥꯏꯔꯗꯤꯀꯣ ꯂꯥꯛꯑꯗꯤ ꯑꯗꯨꯝ ꯏꯃꯥꯟꯅꯕꯤ ꯑꯅꯤ ꯑꯍꯨꯝꯒꯨꯝꯕ ꯌꯥꯎꯔꯒ ꯏꯃꯥꯟꯅꯕ ꯈꯔ ꯌꯥꯎꯔꯒ ꯀꯣ ꯑꯗꯨꯝ ꯀꯣꯏꯕꯁꯨ ꯆꯠꯄ ꯌꯥꯎꯋꯦꯕ ꯗꯤ ꯀꯝꯇ ꯃꯆꯥ ꯉ ꯂꯣꯛꯀꯤ ꯉꯥꯗꯣ ꯗꯥꯏꯔꯦꯛ ꯗꯥꯏꯔꯦꯛ ꯐꯥꯔ ꯆꯥ ꯑꯁ ꯃꯍꯥꯎ ꯇꯣꯡꯉꯥꯟꯕꯅꯦ
ꯊꯨꯝꯃꯦ ꯍꯥꯏ
ꯍꯣꯏ ꯍꯣꯏ
ꯍꯥꯏꯗꯤ ꯐ꯭ꯔꯦꯁꯀꯤ ꯏꯁꯤꯡꯅꯤꯅ ꯑꯗꯒꯤ ꯑꯁ ꯈꯪꯉꯦ ꯑꯗꯨꯅꯤ ꯊꯨꯝꯃꯦ ꯀ ꯍꯥꯏ ꯃꯤꯅ ꯑꯗꯣ
ꯍꯅꯦ ꯑꯗꯨꯗ ꯎ ꯏꯔꯥꯡ ꯈꯔ ꯋꯥꯠꯗꯧ ꯃꯥ ꯈꯪꯗꯦ ꯑꯍꯟ ꯑꯣꯏꯔꯛꯄꯅ ꯍꯥꯡꯒꯦꯔ
ꯑ ꯑꯗꯨꯅꯤ ꯌꯥ
ꯍꯥꯏꯕꯗꯤ ꯑꯩꯈꯣꯏꯅ ꯁꯥꯕꯤ ꯄꯥꯈꯪ ꯑꯣꯏꯗ꯭ꯔꯗꯤ ꯂꯥꯛꯑꯁꯨ ꯋꯥꯈꯜꯗ ꯌꯥꯝ ꯅꯨꯡꯉꯥꯏꯔꯣꯏꯕ ꯍꯣꯏ
ꯑꯅꯦ ꯑꯍꯜ ꯑꯣꯏꯔꯀꯥꯟꯗꯨꯗꯗꯤ ꯍꯥꯏꯗꯤ ꯏꯟꯇꯔꯦꯁꯁꯨ ꯑꯗꯨꯝ ꯈꯔ ꯍꯟꯊꯔꯅꯤ ꯑꯗꯒꯤ ꯁꯨꯝ
ꯍ ꯕ ꯈꯦꯅꯔ ꯈꯤꯇꯪ ꯅꯠꯇꯦ ꯌꯥꯝ ꯈꯦꯠꯅꯔꯅꯤ ꯍꯥꯏꯕꯗꯤ ꯒꯦꯞꯇꯨ ꯌꯥꯝ ꯊꯝꯈ꯭ꯔꯅꯦꯕ ꯅꯪꯁꯨ ꯅ ꯆꯥꯅꯁꯨ ꯂꯩꯔꯦ ꯑꯩꯁꯨ ꯂꯩꯔꯦ ꯍꯥꯏꯔꯗꯤ ꯂꯥꯛꯄꯁꯨ ꯄꯥꯛ ꯁꯪꯗ꯭ꯔꯦ
ꯃꯥꯅꯦ
ꯂꯩꯁꯥ ꯄꯥꯈꯪ ꯑꯣꯏꯅ ꯂꯥꯛꯑꯗꯤ ꯅꯣꯏꯁꯨ ꯑꯩꯈꯣꯏ ꯈꯨꯂꯣꯝꯗ ꯊꯥ ꯑꯃꯗꯒꯤ ꯂꯩꯕ ꯌꯥꯔꯦ
ꯃꯥꯅꯤ ꯑꯗꯨ ꯑꯩ ꯀꯣꯏꯕꯒ ꯆꯠꯊꯗꯨꯅꯥꯟ ꯑꯗꯒꯤ ꯏꯅꯔꯖꯤꯦꯇꯤꯛꯀꯤ ꯑꯣꯏꯕ ꯃꯇꯝꯅꯤꯅ ꯑꯗꯨꯝ
ꯎ ꯍꯥꯏꯗꯤ ꯇꯔꯨ ꯇꯔꯨ ꯈꯨꯗꯤꯡꯃꯛꯇ ꯑꯗꯨꯝ ꯂꯣꯏ ꯅꯨꯡꯉꯥꯏꯁꯤꯅꯦ ꯐꯤꯕ ꯍꯧꯖꯤꯛ ꯑꯩꯈꯣꯏꯒꯤ ꯆꯍꯤꯁꯤꯅꯤꯅꯦꯍꯦꯛ ꯀꯣꯏꯕ ꯅꯨꯡꯉꯥꯏꯕ ꯃꯇꯝꯁꯦ ꯁꯤ ꯁꯤꯗꯤ ꯌꯦꯡꯒ꯭ꯔꯗꯤ ꯎꯄꯥꯏ ꯂꯩꯇꯦ ꯍꯣꯏ ꯇꯜꯂꯦꯗ ꯍꯥꯏꯅꯦ ꯈꯟꯨꯔꯛ ꯋꯥ ꯈꯟꯕꯗ
ꯑꯗꯨ ꯑꯗꯨꯅꯤ ꯁꯆꯣ
ꯑ ꯆꯂꯦ ꯄꯥꯊ ꯋꯥꯔꯗꯤ
ꯕ ꯁꯥꯁꯤꯤ ꯖꯤꯂꯦꯅꯦ ꯆꯠꯇꯔꯦ
ꯃꯥ ꯀꯣꯏꯔꯛꯄꯁꯦ ꯁꯤꯁꯇꯔꯅ ꯁꯤꯁꯇꯔ ꯑꯣꯏꯅ ꯁꯣꯝꯅ
ꯈꯤꯇꯪ ꯈꯤꯠꯇꯪ ꯑꯣꯏꯅ ꯁꯣꯝꯅ ꯈꯣꯠꯄꯅ ꯍꯜꯂꯅꯤꯗ ꯈꯪꯗꯦ ꯑꯗꯨꯃꯥꯏꯅ ꯑꯩ ꯍꯣꯏ ꯑꯩ ꯑꯩꯈꯣꯏꯗꯤ ꯑꯗꯨꯝ ꯅꯣꯏꯔꯣꯝꯗ ꯑꯗꯨꯝ ꯂꯩꯕꯅꯤꯅꯀꯣ
ꯑ
ꯑꯗꯨꯝ ꯑꯌꯥꯝꯕ ꯀꯣꯏꯕꯗꯤ ꯑꯩꯅ ꯅꯣꯏꯒꯤ ꯃꯤ ꯉꯥꯛꯇ ꯑꯌꯥꯝꯕ ꯇꯤꯟꯅꯩꯌꯦꯕ ꯇꯤꯟꯅꯥꯏꯌꯦꯕ
ꯑ
ꯌꯦ ꯑꯗꯨꯝ ꯆꯠꯄꯗꯤ ꯐꯪꯉꯦ ꯑꯁ ꯃꯣꯏꯁꯨ ꯑꯩꯈꯣꯏ ꯌꯨꯝꯗ ꯌꯥꯝ ꯆꯠꯅꯤꯡꯕꯅꯦ
ꯑ ꯃꯥꯅꯦ ꯅꯨꯡꯉꯥꯏꯗꯣꯏꯅꯤ ꯍꯥꯏꯗꯤ ꯁꯨꯝ ꯆꯠꯇ꯭ꯔꯤꯕ ꯃꯐꯝ ꯃ ꯑꯃ ꯑꯣꯏꯕꯅꯤꯅ
ꯃꯣꯏꯒꯤ ꯌꯨꯝꯗꯒꯨꯝꯕ ꯑꯗꯨꯝ ꯆꯠꯂꯦꯕꯀꯣ ꯍꯥꯏꯕꯗꯤ ꯑꯩꯁꯨ ꯃꯣꯏꯗ ꯑꯗꯨꯝ ꯆꯥ ꯇꯧꯔ ꯂꯩꯕꯅꯦ ꯑꯩꯁꯨ ꯃꯣꯏ ꯄꯨꯅꯤꯡꯉꯦꯕ ꯍꯥꯏꯕꯗꯤ ꯑꯩꯈꯣꯏꯒꯤ ꯅꯨꯡꯉꯥꯏꯕꯁꯨ ꯃꯣꯏꯉꯣꯟꯗ
ꯍꯣꯏ ꯍꯣꯏ ꯍꯣꯏ ꯀꯃꯥꯏ ꯀꯃꯥꯏꯅ ꯇꯧꯒꯦ ꯍꯥꯏꯕꯗꯣ
ꯍꯣꯏ
ꯅꯨꯡꯉꯥꯏꯕ ꯑꯃꯝꯅꯦ ꯍꯥꯏꯕꯗ
ꯑꯥ ꯅꯍꯥꯟꯗꯤ ꯂꯨꯍꯣꯡꯕ ꯑꯃ ꯄꯨꯔꯦ ꯃꯣꯏꯁꯨ
ꯑꯣ
ꯑꯩꯈꯣꯏ ꯑ ꯑꯁꯤꯤꯡꯗ ꯅꯠꯇꯦ ꯁꯤ ꯅꯣꯏꯔꯣꯝꯗꯀꯣ ꯏꯆꯦ ꯑꯃ ꯍꯣꯡꯂꯛꯄꯅꯦꯕ ꯆꯤꯡꯗꯒꯤ ꯍꯣꯡꯂꯛꯄ ꯅꯨꯄꯥꯗꯨꯣ ꯑꯩꯅ ꯃꯣꯏ ꯆꯠꯂꯨꯁꯦ ꯍꯥꯏꯅ ꯆꯠꯂꯦ ꯑꯗ ꯅꯣꯏꯁꯦ ꯑꯣꯛꯀꯨꯝꯕ ꯆꯥꯗꯕ ꯈꯔꯁꯨ ꯌꯥꯎꯋꯦꯀꯣ ꯑꯗꯨ ꯆꯥꯔꯁꯨ ꯊꯣꯡꯕ ꯌꯥꯗꯕ ꯈꯣꯠꯄ
ꯍꯣꯏ ꯈꯔ ꯇꯧꯋꯤ ꯑꯩꯈꯣꯏꯒꯤꯗꯤ ꯈꯔ ꯍꯣꯏ ꯑꯩꯈꯣꯏꯒꯤꯗꯤ ꯈꯔ ꯎꯝ ꯈꯔ ꯑꯗꯨꯃꯥꯏꯅ ꯈꯔ ꯇꯧꯋꯦ ꯈꯔ ꯑꯍꯟ ꯑꯍꯜ ꯂꯃꯟ ꯈꯔ ꯂꯩꯕ ꯏꯃꯨꯡꯗꯗꯤ ꯇꯧꯋꯦꯕ
ꯑꯗꯨꯒꯤ ꯏꯃꯥꯟꯅꯕꯤꯗꯣ ꯃꯣꯏꯒꯤ ꯌꯨꯝꯗ ꯊꯣꯡꯕ ꯌꯥꯗꯦ ꯍꯥꯏꯕ꯭ꯔꯥ ꯀꯩꯅꯣꯃ ꯇꯧꯕꯅꯦ
ꯎ
ꯀꯦ ꯑꯩꯅ ꯈ꯭ꯔꯤꯁꯃꯥꯁꯀꯨꯝꯕ ꯃꯇꯝꯗꯨꯁꯨ ꯑꯩ ꯑꯗꯨꯝ ꯇꯤꯐꯤꯟ ꯃꯆꯥ ꯃꯆꯥꯗ ꯄꯨꯔꯛꯄꯅꯦꯕ ꯍꯉꯅꯦ ꯈ꯭ꯔꯤꯁꯃꯥꯁ ꯗꯦꯠ ꯇ꯭ꯋꯦꯟꯇꯤ ꯐꯥꯏꯚ ꯇ꯭ꯋꯦꯟꯇꯤ ꯐꯥꯏꯚ ꯇ꯭ꯋꯦꯟꯇꯤ ꯁꯤꯛꯁ ꯑꯣꯏꯔꯅꯤꯀꯣ ꯑꯗꯣ ꯅ꯭ꯌꯨ ꯌꯔꯁꯨ ꯗꯦꯠ ꯋꯥꯟ ꯑꯗꯨꯐꯥꯎ ꯂꯩꯔꯅꯤ ꯑꯗꯨ ꯑꯩꯅ ꯗꯦꯠ ꯇꯦꯟꯒꯨꯝꯕꯗ ꯂꯥꯛꯄꯅꯤꯅ ꯏꯟꯁꯥꯡꯁꯨ ꯆꯤꯡꯗꯒꯤ ꯆꯥꯕ ꯂꯣꯏꯔꯛꯑꯅꯦꯕ ꯁꯥꯗꯣ ꯑꯗꯨꯒꯤ ꯑꯩ ꯃꯥꯒꯤꯗ ꯃꯥꯛꯇ ꯇꯤꯐꯤꯟꯗ ꯑꯃ ꯑꯅꯤ ꯊꯧꯔꯒ ꯐ꯭ꯔꯤꯖꯇ ꯊꯝ ꯊꯝ ꯊꯝꯕꯅꯦ ꯃꯥꯒꯤ ꯌꯧꯅꯤꯡꯉꯥꯏ ꯍꯥꯏꯅꯅꯕꯣ
ꯑ ꯁꯤꯁꯇꯔꯁꯨ ꯐꯒ ꯐꯦꯟꯒꯦ ꯌꯥꯝ ꯈꯟꯖ ꯍꯥꯏꯅꯤ ꯃꯥꯅꯤ
ꯑꯩꯈꯣꯏꯗ ꯆꯐꯨ ꯌꯥꯝ ꯆꯥꯎꯕꯗ ꯊꯣꯡꯕꯅꯦꯕ ꯍꯥꯏꯗꯤ ꯍꯣꯏ ꯍꯣꯏ ꯍꯣꯏ ꯑꯗꯨ ꯂꯤꯁꯤꯡꯒꯤ ꯃꯨꯛ ꯂꯤꯁꯤꯡꯅꯤ ꯂꯤꯁꯤꯡꯃꯨꯛꯀꯤ ꯆꯐꯨ ꯆꯥꯎꯕ ꯊꯣꯡꯕꯒ ꯑꯩꯈꯣꯏꯅ ꯀꯦꯖꯤ ꯀꯦꯖꯤ ꯂꯩꯕꯒꯁꯦ ꯃꯍꯥꯎ ꯌꯥꯝ ꯈꯦꯠꯅꯕꯅꯦꯕ ꯑꯗꯨꯒꯤ ꯇꯦꯁꯇꯣ ꯑꯩꯅ ꯏꯃꯥꯟꯅꯕꯤꯗ ꯈꯪꯍꯟꯅꯤꯡꯕ ꯑꯗꯨꯒꯤ ꯑꯩꯅ ꯑꯗꯨꯝ ꯇꯤꯐꯤꯟ ꯑꯗꯨꯕꯨ ꯇꯤꯐꯤꯟꯗꯗꯤ ꯄꯨꯔꯛꯑꯁꯨ ꯌꯥꯝ ꯍꯥꯎꯕꯗꯤ ꯑꯣꯏꯗ꯭ꯔꯦ ꯑꯥ ꯄꯗ꯭ꯔꯁꯨ ꯍ ꯊꯛꯄ ꯌꯥꯝ ꯇꯦꯖꯄꯨꯔ ꯑꯣꯏ ꯅꯍꯥꯟ ꯂꯨꯍꯣꯡꯕꯗ ꯆꯠꯂꯒ ꯃꯥꯜ ꯑꯣꯛꯁꯥꯁꯨ ꯆꯥꯔꯦ
ꯑ
ꯑꯅꯤ ꯑꯩꯕ ꯃꯣꯏꯁꯨ ꯑꯁ ꯑꯩꯈꯣꯏꯒꯤ ꯀꯩꯅꯣꯗꯣ ꯌꯥꯝ ꯅꯨꯡꯉꯥꯏꯌꯦ ꯃꯣꯏꯗꯤ ꯃꯇꯨꯝ ꯆꯥꯎ ꯆꯥꯎꯅ ꯀꯛꯄꯅꯦꯕ ꯑꯗꯨꯗꯒꯤ ꯑ ꯆꯥꯕꯁꯤꯗꯤ ꯍꯣꯏ
ꯑꯁ ꯑꯗꯨꯅꯤꯅꯦ ꯑꯩ ꯅꯣꯏꯒꯤ ꯂꯨꯍꯣꯡꯕꯒꯨꯝꯕ ꯑꯃ ꯇꯧꯕꯗ ꯑꯁ ꯚꯗꯤꯑꯣ ꯎꯕꯗꯣꯀ ꯑꯁ ꯅꯨꯡꯉꯥꯏꯇꯧꯕ ꯃꯥꯟꯁꯦ ꯑꯗꯣ ꯑꯩꯁꯨ ꯈ꯭ꯔꯤꯁꯃꯥꯁ ꯀꯨꯝꯕꯁꯦ ꯑꯗꯨꯝ ꯆꯠꯅꯤꯡꯉꯦꯕ ꯑꯗꯣ ꯏꯃꯥꯟꯅꯕꯁꯦ ꯂꯩꯇꯕꯅꯤꯅ ꯑꯃꯈꯛꯇꯤ ꯂꯩꯌꯦꯕ ꯑꯗꯨꯗ ꯃꯥꯗꯤ ꯑꯗꯨꯝ ꯀꯩꯅꯣꯅꯦ ꯕꯣꯞꯇꯤꯁꯅꯦꯕ ꯍꯥꯏꯗꯤ ꯃꯩꯇꯩꯗꯒꯤ ꯃꯩꯇꯩꯅ ꯈ꯭ꯔꯤꯁꯇꯦꯟꯅꯤꯡꯕꯗꯣ ꯑꯗꯨꯅ ꯃꯥꯒꯤ ꯃꯣꯏꯒꯤ ꯈ꯭ꯔꯤꯁꯃꯥꯁ ꯑꯃꯨꯛꯃ ꯆꯠꯂꯦ ꯆꯔꯆꯇ ꯑꯗꯣ ꯑꯗꯨ ꯃꯉꯥꯏꯔꯦ ꯑꯗꯣ ꯁꯨꯝ ꯈꯨꯟꯒꯤ ꯚꯥꯏꯔꯁꯇꯗꯣ ꯌꯦꯡꯅꯤꯡꯕꯗꯣ ꯍꯥꯏꯗꯤ ꯆꯔꯁꯇꯨꯗꯤ ꯖꯁ ꯐꯣꯔꯃꯦꯜ ꯑꯣꯏꯅ ꯈꯔꯗꯨ ꯇꯧ ꯑꯗꯨꯝ ꯑꯣꯏꯔꯦ ꯑꯗꯨꯗꯤ ꯈꯪꯦꯕ ꯁꯨꯝ ꯑꯩꯣꯏꯅ ꯈꯪꯉꯤꯁꯤꯅ ꯁꯨꯝ ꯀꯩ ꯍꯥꯏꯅꯤ ꯈꯨꯠꯅ ꯇꯧ ꯃꯌꯥꯝꯒ ꯖꯒꯣꯏꯒ ꯁꯥꯗꯅꯗꯤ ꯃꯌꯥꯝ ꯏꯟꯇꯔꯦꯛꯁꯟꯒ ꯇꯧꯅꯗꯅ ꯇꯧꯕꯗꯣ ꯑꯗꯨꯁꯨ ꯑꯗꯨꯝ ꯅꯨꯡꯉꯥꯏꯅꯤ ꯚꯥꯏꯞꯆꯝꯅꯤꯅ ꯑꯗꯨꯅꯤꯅ
ꯅꯪ ꯂ ꯑ ꯑꯦꯛꯖꯥꯝꯄꯜ ꯅꯪ ꯂꯥꯛꯑꯦ ꯍꯥꯏꯔꯁꯦꯕꯀꯣ ꯑꯩꯈꯣꯏ ꯈꯨꯟꯗꯗꯤ ꯌꯨꯝ ꯂꯥꯛꯇꯣ ꯋꯥꯟ ꯑꯦꯠꯇꯤ ꯄ꯭ꯂꯥꯁ ꯂꯩꯌꯦꯕ ꯆꯥꯔꯖ ꯀꯥꯕꯗꯣ ꯑꯗꯣ ꯑꯗꯨꯝ ꯍꯥꯏꯗꯤ ꯑꯩꯈꯣꯏ ꯈꯨꯟꯒꯤ ꯌꯨꯠꯀꯤ ꯍꯦꯠ ꯍꯥꯏꯕ ꯇꯥꯔꯗꯤ ꯃꯣꯏꯗꯤ ꯃꯤ ꯌꯥꯝ ꯐꯕ ꯉꯥꯛꯇꯅꯦꯕ ꯑꯗꯨꯅ ꯍꯥꯏꯗꯤ ꯏꯃꯥꯟꯅꯕ ꯂꯥꯛꯑꯦ ꯏꯃꯥꯟꯅꯕꯤ ꯂꯥꯛꯑꯦ ꯍꯥꯏꯕꯁꯦ ꯃꯣꯏꯅ ꯑꯗꯨꯝ ꯋꯦꯜꯀꯝ ꯇꯧꯕꯤꯗꯣꯏꯅꯦꯕ ꯑꯗꯨꯗ ꯅꯪꯉꯣꯟꯗ ꯀꯩꯅꯣ ꯇꯧꯗꯣꯏꯅꯦ ꯖꯒꯣꯏ ꯁꯥꯅꯤ ꯀꯠꯊꯣꯛꯇꯣꯏꯅꯦ ꯑꯗꯨꯕꯨ ꯅꯪ ꯏꯁꯩ ꯁꯛꯄ ꯃꯤ ꯍꯥꯏꯔꯗꯤꯀꯣ ꯑꯗꯨ ꯒꯣꯁꯄꯦꯜꯗꯤ ꯍꯦꯟꯅꯗꯤ ꯁꯛꯄ ꯌꯥꯗꯦꯀꯣ ꯅ ꯑꯗꯨꯝ ꯏꯁꯩꯗꯤ ꯄ꯭ꯔꯖꯦꯟ ꯇꯧꯏ ꯍꯥꯏꯕꯗꯤ ꯅꯪꯅ ꯂꯥꯛꯑꯒ ꯀꯩꯁꯨ ꯀꯩꯁꯨ ꯇꯧꯗ꯭ꯔꯗꯤ ꯌꯥꯗꯦꯕ ꯀꯩꯅꯣꯃꯣꯏꯗꯤ ꯇꯧꯔꯒ ꯊꯣꯛꯇꯣꯏꯅꯦꯕ ꯍꯣꯏ ꯃꯣꯏ ꯇꯧꯍꯟꯗꯣꯏꯅꯦꯕ ꯍꯣꯏ ꯖꯒꯣꯏ ꯁꯥꯕ ꯍꯥꯏꯁꯨ ꯅꯊꯟꯗꯗꯤ ꯁꯥꯔꯣꯏꯕꯀꯣ
ꯑꯣ ꯒ꯭ꯔꯨꯞ ꯑꯣꯏꯅ
ꯅꯪ ꯑꯩꯈꯣꯏꯒꯤ ꯃꯤ ꯁꯨꯃꯥꯏꯅ ꯇꯧꯔꯒ ꯖꯒꯣꯏꯒꯨꯝꯕ ꯁꯥꯃꯤꯟꯅꯕ ꯈꯣꯠꯄ ꯇꯧ ꯌꯥꯝ ꯇꯧꯋꯦ
ꯃꯥꯅꯤ ꯁꯤꯌꯥꯔꯤꯡ ꯇꯧꯃꯤꯟꯅꯕꯅꯤꯗ ꯐꯩꯔ ꯑꯗꯣ ꯑꯩꯁꯦ ꯈꯗꯦ ꯑ ꯍꯥꯏꯔꯛꯑꯣ
ꯅꯍꯥꯟꯅ ꯍꯥꯏꯌꯣ
ꯑꯣ ꯑꯩ ꯁꯨꯃꯥꯏꯅ ꯃꯤ ꯃꯃꯥꯡ ꯊꯣꯛꯄꯒꯨꯝꯕꯁꯦ ꯌꯥꯝ ꯏꯊꯦꯝ ꯏꯀꯥꯏꯒꯂꯦꯕ
ꯑꯗꯨꯗ
ꯀꯥꯏꯔꯦꯁꯨ ꯎꯄꯥꯏ ꯂꯩꯇꯦ
ꯃꯥꯅꯤ ꯃꯥꯅꯦ ꯊꯣꯛꯈ꯭ꯔꯒꯗꯤ ꯐꯔꯛꯀꯗꯣꯏꯅꯤꯗ ꯑꯩꯁꯨ ꯍꯥꯝꯂꯒꯗꯤ ꯀꯁ ꯑꯍꯥꯟꯕ ꯃꯥꯁꯇꯔ ꯇꯝꯕ ꯍꯧꯕꯗ ꯄ꯭ꯔꯖꯦꯟꯇꯦꯁꯟꯒ ꯄꯤꯕꯗ ꯑꯩꯅ ꯑꯁ ꯏ ꯀꯥꯏꯗꯅ ꯇꯧꯕꯁꯤꯗꯤ ꯑꯗꯣ ꯁꯨꯝ ꯇꯧꯔꯝꯃꯤ ꯍꯧꯖꯤꯛꯄꯗꯤꯛ ꯀꯩꯁꯨ ꯈꯜꯂꯛꯇ꯭ꯔꯦ ꯑꯗꯨ ꯇꯧꯔ ꯇꯧ ꯐꯔꯤꯗꯅ ꯎꯝ ꯑꯗꯨꯅꯤꯗ ꯎꯝ ꯁꯤꯁꯇ ꯅꯣꯏꯁ ꯍꯥꯏꯒꯦ ꯇꯧꯕꯗꯣ ꯑꯩꯈꯣꯏꯩꯅꯣ ꯍꯥꯏꯔꯛꯑꯣ
ꯑꯩ ꯀꯥꯎꯈ꯭ꯔꯦ ꯑꯩ ꯀꯥꯎꯒꯜꯂꯦ
ꯑꯩꯁꯨ ꯅꯣꯏꯒꯤ ꯀꯩꯅꯣꯝꯗꯤ ꯍꯥꯏꯔꯛꯄꯅꯦ
ꯊꯥꯕꯜ ꯆꯣꯡꯕꯒꯨꯝꯕꯗꯣ ꯑꯩꯁꯨ ꯆꯣꯡꯕ ꯆꯠꯄꯅꯦ ꯀꯨꯝꯁꯤꯗꯣ ꯑꯁ ꯑꯩꯅ ꯍꯩꯇꯕ ꯋꯥꯕꯁꯤꯗꯤ
ꯁꯨꯝ ꯆꯣꯡꯉ ꯆꯣꯡꯉ ꯍꯥꯏꯔꯛꯄ ꯊꯣꯛꯅꯤꯗ ꯁꯨꯝ ꯈꯔ ꯍꯥꯏꯔꯛꯑꯣ
ꯈꯣꯡ ꯍꯩꯇꯕꯅꯤꯅ ꯑꯩꯒ ꯄꯥꯏꯅꯤꯡꯉꯥꯏ ꯃꯤ ꯂꯩꯇꯕꯗꯣ ꯈꯪꯕ꯭ꯔꯥ ꯇꯞꯄꯅꯤꯅꯀꯣ ꯌꯥꯝ ꯅꯣꯡꯅꯤꯡꯉꯦ ꯃꯥꯟꯅꯕꯤ ꯈꯣꯏꯅꯤꯗꯣ ꯑꯩꯈꯣꯏ ꯀ꯭ꯂꯁ ꯃꯤꯅꯤꯠ ꯅꯨꯄꯥ ꯑꯅꯤꯁꯨ ꯂꯥꯛꯄꯅꯦ